ꯑ ꯍꯜꯂꯣ
ꯍꯜꯂꯣ
ꯀꯩꯗꯧꯔꯦꯅꯣ
ꯀꯩꯁꯨ ꯇꯧꯗ꯭ꯔꯦ ꯅꯪꯗꯤ
ꯀꯩ ꯍꯥꯏꯕ
ꯅꯪꯗꯤ ꯀꯩꯗꯧꯔꯝꯃꯤꯅꯣ
ꯍꯤꯞꯄꯒ ꯂꯩ
ꯅꯨꯡꯉꯥꯏꯔꯦꯀꯣ ꯃꯤ ꯃꯆꯥꯥꯅꯦ ꯑꯩꯁꯨ ꯐꯝꯃ ꯂꯩꯕꯅꯦ ꯋꯥꯔꯤ ꯈꯔ ꯁꯥꯔꯒ
ꯑꯁꯤ ꯀꯗꯥꯢ ꯆꯠꯄꯔ
ꯀꯩꯕ
ꯀꯗꯥꯢ ꯆꯠꯄ꯭ꯔ
ꯉꯁꯤꯁꯦ ꯑꯩ ꯀꯣꯂꯦꯖ ꯆꯠꯀꯦ ꯇꯧꯕꯅꯦ ꯆꯠꯇ꯭ꯔꯦ ꯑꯗꯣ ꯕꯖꯔ ꯆꯠꯂꯒ ꯑꯗꯨꯝ ꯍꯜꯂꯛꯑꯦ ꯅꯪꯗꯤ ꯉꯁꯥꯏ ꯀꯩꯗꯧꯔꯤꯕ ꯐꯣꯟꯁꯨ ꯄꯥꯏꯈꯠꯇꯦꯗꯅ
ꯍꯤꯞꯄꯦ ꯍꯌꯦꯡ ꯀꯣꯂꯦꯖ ꯍꯥꯡ꯫ ꯍꯌꯦꯡ ꯑꯣꯐꯤꯁ ꯍꯥꯡꯗꯣꯏꯔꯝꯃꯣꯏ
ꯍꯪꯉꯝꯃꯅꯤ ꯍꯪꯉꯝꯃꯅꯤ ꯍꯧꯖꯤꯛꯀꯥꯟꯁꯦ ꯑꯦꯗꯃꯤꯁꯟ ꯇꯧꯕ ꯌꯥꯝ ꯌꯥꯝꯕꯅꯤꯅ ꯍꯪꯉꯝꯃꯅꯤꯅꯦ
ꯑꯦꯀꯥꯗꯦꯃꯤ ꯕ꯭ꯣꯂꯣꯛ
ꯍꯥꯡꯉꯝꯃꯅꯤ ꯍꯥꯏꯗꯤ ꯑꯇꯣꯞꯄ ꯀꯣꯂꯦꯖ ꯗꯤ ꯑꯦꯝ ꯑꯥꯔꯠꯁꯀꯨꯝꯕꯁꯦ ꯀꯣꯂꯦꯖ ꯍꯧꯕꯅꯤꯅ ꯍꯥꯡꯉꯝꯃꯅꯤꯅꯦ
ꯑꯩꯒꯤ ꯁꯔꯇꯤꯐꯤꯀꯦꯠꯇꯨ ꯄꯨ ꯑꯁ ꯌꯥꯔꯣꯢ ꯑꯩ ꯆꯠꯇ꯭ꯔꯗꯤ
ꯑꯦꯗꯃꯤꯅꯤꯁꯇ꯭ꯔꯤꯠ ꯕ꯭ꯂꯣꯛꯇꯩꯔꯣ ꯅꯠꯇ꯭ꯔꯒ ꯀꯣꯂꯦꯖ ꯇꯩꯔꯣ
ꯑꯦ ꯕ꯭ꯂꯥꯛ ꯇꯣ ꯑꯗꯣ ꯌꯅꯦ ꯑꯩ ꯆꯠꯇꯔꯗꯤ ꯌꯥꯔꯣ
ꯅꯪ ꯅꯃꯥꯟꯅꯕꯤꯒ ꯆꯠꯄ ꯌꯥꯕꯅꯤꯅ
ꯌꯥꯗ ꯌꯥꯏ ꯑ ꯑꯗꯨ ꯑꯣꯏꯔꯁꯨ
ꯇꯟꯕ ꯆꯠꯄꯗ꯫
ꯎꯝ
ꯎꯝ ꯅꯪꯒꯤ ꯀꯩꯅꯣ ꯑꯥꯏ ꯑꯥꯢ ꯕꯤ ꯄꯤ ꯑꯦꯁ ꯒꯤꯗꯨ ꯄꯤ ꯑꯣꯒꯤꯗꯨꯕꯨ ꯔꯦꯖꯤꯁꯇ꯭ꯔꯦꯁꯟ ꯂꯣꯏꯔꯕꯣ
ꯌꯥꯗꯦ ꯄꯜꯂꯦ
ꯀꯩꯒꯤꯅꯣ ꯃꯤ ꯃꯤꯒꯤꯖꯨ ꯄꯜꯂꯦ ꯍꯥꯏꯔ ꯀꯩ ꯀꯩꯗꯧꯔ ꯖꯥꯠꯂꯣ ꯑꯁꯤꯕꯣ
ꯈꯪꯗꯦ ꯂꯣꯏꯅꯣ ꯑꯗꯨꯝ ꯆꯨꯝ
ꯇꯧꯕ ꯃꯑꯣꯡꯗꯤ ꯆꯨꯝꯃꯦꯕ ꯑꯗꯣ ꯂꯥꯜꯂꯦ ꯍꯥꯏꯔꯒ ꯑꯗꯨ ꯃꯥꯏ ꯑꯗꯨꯒ
ꯑꯗꯨꯅꯦ ꯀꯩꯅꯣ ꯑꯣꯇꯤꯄꯤꯒꯨꯝꯕ ꯂꯥꯛꯇꯧ ꯅꯠꯇ꯭ꯔꯣ
ꯑꯗꯨ ꯅꯠꯇꯦ ꯃꯤꯡ ꯀꯩ ꯃꯥꯗꯣ ꯐꯖꯅ ꯆꯨꯝꯅ ꯏꯔꯁꯨ ꯑꯃꯨꯛ ꯂꯥꯜꯂꯦ ꯐꯖ ꯑꯃꯨꯛꯀ ꯏꯌꯣ ꯍꯥꯏꯔ ꯇꯨꯝ ꯄꯜꯂꯒ ꯂꯩꯔꯦ ꯑꯗꯨꯋꯥꯏꯗ
ꯎꯝ ꯈꯪꯖꯗ꯭ꯔꯦ ꯑꯩꯗꯤ
ꯀꯃꯥꯏ ꯇꯧꯗꯣꯢꯅꯣ ꯂꯥꯁ ꯗꯦꯁ ꯁꯒ ꯗꯧꯔꯦ
ꯂꯁ ꯗꯦꯠ ꯀꯩ ꯅꯨꯃꯤꯠꯇ ꯇꯥꯕ꯭ꯔꯥ
ꯋꯥꯂꯦꯅ ꯉꯁꯤ ꯗꯦꯠ ꯑꯅꯤꯈꯛꯇ ꯉꯥꯏꯔꯦ ꯉꯁꯤꯅ ꯅꯪꯕꯨ ꯅꯨꯄꯥ ꯀꯣꯏꯔꯕꯣ ꯍꯧꯖꯤꯛꯁꯦ
ꯅꯨꯄꯥ ꯂꯩꯇꯦ ꯗꯥꯏꯅꯣꯁꯣꯔꯒ ꯅꯨꯄꯥꯁꯤꯡ ꯂꯣꯏꯅ ꯑꯦꯛꯁꯇꯤꯡ ꯇꯧꯒꯔꯦ ꯍꯥꯏꯌꯦ
ꯂꯥꯛꯑꯅꯤ ꯅꯍꯥꯟꯒꯤ ꯅꯨꯄꯥꯗꯨꯗꯤ ꯀꯝꯗꯧꯔꯤꯕ ꯅꯪꯒ ꯆꯠꯃꯤꯟꯅꯈꯔꯕꯗꯣ ꯅꯍꯥꯟ ꯅꯨꯃꯤꯗꯥꯡ ꯑꯃꯗ
ꯑ ꯑꯗꯣ
ꯅꯪ ꯊꯤꯟꯕꯤꯈ꯭ꯔꯦ ꯍꯥꯏꯗꯣ ꯌꯥ ꯌꯥꯝ ꯄꯤꯛꯂꯤꯅꯦ ꯃꯥꯗꯨ ꯌꯥꯝ ꯇꯦꯂꯦꯕ ꯃꯥꯏ ꯍꯥꯏꯗꯨꯒ ꯋꯥꯗꯤꯀꯣ ꯄꯨꯔꯥ
ꯍꯣꯏ
ꯌꯥꯝ ꯑꯍꯟ ꯃꯥꯜꯂꯤꯗ
ꯑꯣꯑꯣ ꯑꯩꯅ ꯑꯗꯨꯝ ꯑ ꯐ꯭ꯔꯤ ꯑꯦꯟ ꯐ꯭ꯔꯦꯟ ꯇꯧꯁꯦ ꯑꯗꯨꯗꯤ ꯌꯥꯏ ꯑꯗꯨ ꯔꯤꯂꯦꯁꯟꯁꯤꯞ ꯗꯤ ꯌꯥꯗꯦ ꯑꯩꯕꯨꯗꯤ ꯃꯥꯁꯨ ꯍꯣꯏ ꯍꯣꯏ ꯑꯗꯨꯗꯤ ꯐ꯭ꯔꯤ ꯑꯦꯟ ꯐ꯭ꯔꯦꯡ ꯂꯩꯔꯤꯁꯦ ꯍꯥꯏꯕꯒꯤ ꯑꯩꯁꯨ ꯑꯟꯕ꯭ꯂꯣꯛ ꯇꯧꯔꯕ
ꯎꯝ ꯃꯥꯥꯏ ꯏꯝꯐꯥꯜ ꯀꯥꯏꯗ ꯂꯩꯕ
ꯑꯁꯦꯝꯕꯂꯤ ꯍꯣꯜ ꯃꯅꯥꯛꯇ ꯈꯪꯗꯦ ꯀꯩꯅꯣ ꯀꯣꯆꯤꯡ ꯆꯠꯄ ꯃꯥꯜꯂꯦ ꯉꯔꯥꯡꯁꯨ ꯀꯣꯆꯤꯡꯂꯥ
ꯀꯣꯆꯤꯡ ꯆꯠꯄ ꯃꯁꯨ ꯍꯣꯏ ꯑꯣ ꯑꯣ ꯑꯣ ꯑ ꯀꯣꯆꯤꯡ ꯀꯣꯆꯤꯡ ꯃꯤ ꯃꯤꯌꯥꯝꯕꯁꯦ ꯀꯣꯆꯤꯡ ꯀꯣꯆꯤꯡ ꯂꯧꯅꯔꯦꯅꯦ ꯍꯧꯖꯤꯛꯀꯥꯟꯁꯦ ꯑꯦꯛꯖꯥꯝꯒꯤ ꯉꯥꯛꯇ
ꯃꯤ ꯂꯣꯏꯅ ꯂꯩꯔꯤꯛ ꯇꯧꯍꯧꯔꯦ ꯑꯈꯣꯏ ꯈꯛꯇ ꯉꯥꯏꯔꯦ
ꯅꯪ ꯃꯥꯁꯇꯔ ꯂꯣꯏꯔꯕꯅꯤꯅ ꯅꯪꯁꯨ ꯑꯦꯝꯖꯥꯝ ꯌꯥꯝ ꯊꯥꯔꯒ ꯀꯝꯄꯤꯇꯤꯇꯤꯚ ꯑꯦꯛꯖꯥꯝ ꯊꯥꯔꯒ ꯊꯣꯛꯀꯅꯤꯗꯅ ꯅꯪꯗꯤ ꯂꯥꯏꯔꯤꯛ ꯍꯩꯕꯅꯤꯅ
ꯊꯖꯗꯥꯔꯦ
ꯅꯊꯟꯗꯖꯨ ꯊꯥꯖꯗꯕ
ꯐꯖꯗꯔꯦ ꯌꯥꯝ ꯁꯣꯂꯦ ꯃꯦꯠꯁ ꯁꯣꯂꯦ
ꯃꯦꯠꯁꯀꯨꯝꯕꯁꯦ ꯀꯝꯄꯤꯇꯤꯇꯤꯞ ꯑꯦꯛꯖꯥꯝꯗ ꯌꯥꯝ ꯃꯔꯨ ꯑꯣꯏꯕ
ꯌꯥꯝ ꯃꯔꯨ ꯑꯣꯏ
ꯍꯥꯥ
ꯌꯥꯝ ꯃꯔꯨ ꯑꯣꯏꯌꯦꯕ
ꯃꯔꯨ ꯑꯣꯏ ꯑꯁ ꯀꯩꯅꯣ ꯑꯗꯨꯗꯤ ꯑꯩꯈꯣꯏ ꯀꯃꯔꯁꯇ ꯇꯝꯕꯗꯨꯗꯤ
ꯑꯗꯣ ꯑꯗꯨ ꯃꯦꯁ ꯅꯠꯇꯦ ꯑꯗꯨ ꯑꯗꯨ ꯃꯦꯠꯁꯅꯠꯇ꯭ꯔꯔꯤ ꯑ
ꯕꯦꯡꯒꯨꯝꯕ ꯊꯥꯅꯤꯡꯉꯗꯤ ꯑꯩꯈꯣꯏꯒꯤ ꯀꯣꯃꯔꯁꯀꯤꯗꯨ ꯌꯥꯝ ꯃꯔꯨ ꯑꯣꯏꯕ꯭ꯔꯣ
ꯑꯣꯏꯗꯦ ꯑꯣꯏꯗꯦ
ꯎ ꯑꯁ ꯑꯩꯈꯣꯏ ꯑꯦꯀꯥꯎꯟꯇꯤꯡꯁꯤꯕꯨ ꯀꯃꯥꯏꯅ ꯇꯧꯗꯣꯅꯣ ꯈꯪꯗꯦꯍꯦ ꯌꯥꯝ ꯃꯔꯨꯗꯤ ꯑꯣꯏꯕ ꯏꯟꯀꯝ ꯇꯥꯛꯁꯀꯨꯝꯕꯗꯣ
ꯁꯤꯒꯨꯝꯕ ꯑꯣꯏꯔꯗꯤ ꯂꯩꯌꯦ ꯄꯁꯥꯏꯂꯕꯥꯁꯇꯨꯗ ꯑꯗꯨꯣ ꯁꯤ ꯕꯦꯡ ꯄꯤꯌꯣꯅꯦ ꯀꯩꯀꯩꯅꯦ ꯑꯝꯐꯥꯎ ꯌꯥꯎꯗꯦ
ꯀꯣꯝꯄꯤꯇꯤꯇꯤꯞ ꯑꯦꯛꯖꯥꯝꯖꯦ ꯔꯤꯖꯅꯤꯡꯒꯨꯝꯕꯖꯦ ꯌꯥꯝ ꯃꯔꯨ ꯑꯣꯏꯕ ꯃꯥꯜꯂꯦꯕ ꯃꯣꯏꯗꯣ
ꯔꯤꯖꯅꯤꯡꯅꯦ ꯃꯦꯠꯁꯅꯦ ꯏꯪꯂꯤꯁꯅꯦ ꯑꯗꯨꯒ ꯎꯝ ꯀꯩꯅꯣ ꯀꯔꯟ ꯑꯦꯐꯤꯌꯔꯁ ꯁꯤꯁꯤꯡ ꯊꯥꯔꯇꯤ ꯊꯥꯔꯇꯤ ꯊꯥꯔꯇꯤ ꯊꯥꯔꯇꯤ ꯃꯥꯔꯛꯒꯤ ꯉꯥꯛ
ꯀꯔꯟ ꯑꯦꯐ ꯀꯔꯟ ꯑꯦꯐ꯭ꯌꯔꯖꯦ ꯎꯝ ꯑꯦꯕ꯭ꯔꯤ ꯑꯦꯛꯖꯥꯝꯗ ꯊꯥ ꯍꯪꯕ ꯃꯥꯜꯂꯦꯀꯣ ꯃꯣꯏꯗꯣ
ꯍꯣꯏ ꯑꯗꯨ ꯑꯥꯔ ꯕꯤ ꯑꯥꯏ ꯑꯦꯁꯤꯁꯇꯦꯟꯒꯤ ꯑꯣ ꯐꯁ ꯇꯥꯏꯝ ꯐꯁ ꯑꯦꯔꯗꯗꯤ ꯍꯪꯗꯦ ꯑꯗꯨ ꯄ꯭ꯔꯤꯂꯤꯝꯗ ꯍꯥꯡꯗꯕꯤꯗ ꯃꯦꯟꯗꯗꯤ ꯑꯃꯨꯛ ꯍꯪꯕ ꯑ ꯑꯇꯩꯗꯤ ꯂꯣꯏꯅ ꯄ꯭ꯔꯤꯂꯤꯝꯁꯨ ꯃꯦꯟꯁꯨ ꯄ꯭ꯔꯤꯂꯤ ꯃꯦꯝ ꯄ꯭ꯔꯤꯂꯤꯝꯂꯦ ꯃꯦꯟ ꯑꯗꯨꯝ ꯍꯥꯡꯕꯅꯦ ꯏꯚꯟ ꯏꯟꯇꯔꯚꯤꯌꯨꯗꯁꯨ ꯃꯣꯏ ꯀꯣꯏꯁꯟꯗꯨ ꯀꯔꯦꯟ ꯑꯦꯐꯤꯌꯥꯔ ꯃꯔꯛ ꯃꯔ ꯇ ꯌꯥꯉꯦ
ꯑꯁ ꯑꯗꯣ ꯁꯤ ꯑꯦ ꯐꯥꯎꯟꯗꯦꯁꯟ ꯏꯟꯇꯔꯃꯦꯗꯌꯦꯠꯀꯨꯝꯕ ꯂꯩꯗꯅ
ꯎꯝ
ꯑꯗꯣ ꯁꯤ ꯑꯦ ꯐꯥꯎꯟꯗꯦꯁꯟꯗꯨꯣ ꯀ꯭ꯂꯥꯁ ꯇꯨꯌꯦꯜ ꯀ꯭ꯂꯥꯁ ꯇꯨꯌꯦꯦꯜꯐ ꯍꯦꯛ ꯂꯣꯏꯕꯒ ꯊꯥꯕ ꯌꯥꯕ꯭ꯔꯣ
ꯌꯥꯗꯅꯤ ꯍꯥ
ꯑꯗꯣ ꯏꯟꯇꯔꯃꯦꯗꯤꯌꯦꯠꯗꯤ ꯀꯃꯥꯏꯅ ꯊꯥꯗꯣꯏꯕ
ꯑꯗꯨꯅ ꯒ꯭ꯔꯦꯖꯨꯑꯦꯁꯟ ꯂꯣꯏꯔꯒ
ꯑꯗꯨ ꯁꯤ ꯐꯥꯎꯟꯗꯦꯁꯟ ꯍꯦꯛ ꯑꯦꯛꯖꯝ ꯊꯥꯔꯕ ꯊꯥꯔꯒ ꯊꯣꯛꯑꯗꯤ ꯑꯗꯨꯝ ꯁꯔꯚꯤꯁ ꯄꯤꯕ꯭ꯔꯣ
ꯇ꯭ꯔꯦꯅꯤꯡꯡꯗꯤ ꯆꯠꯂꯦ ꯑꯗꯨ ꯁꯔꯕꯤꯁꯇꯤ ꯑꯗꯨꯝ ꯂꯩꯔꯥꯗꯤ ꯑꯗꯨꯝ
ꯑꯣ ꯑꯁ ꯌꯥꯝ ꯑꯦꯛꯖꯥꯝ ꯌꯥꯝ ꯌꯥꯝ ꯂꯨꯔꯝꯕꯅꯤꯅꯦ
ꯀꯩꯁꯨꯗꯤ ꯂꯨꯔꯣꯏ ꯗꯥ
ꯁꯦꯟꯇ꯭ꯔꯗꯤ ꯁꯦꯟꯇ꯭ꯔꯗꯤ ꯏꯝꯐꯥꯜꯗ ꯇꯥꯕ꯭ꯔꯣ
ꯅꯠꯇꯦ ꯁꯤ ꯑꯦꯒꯤ ꯁꯤ ꯑꯦ ꯑꯦꯛꯖꯥꯝ ꯊꯥꯅꯤꯡꯕ ꯈꯩ ꯒꯨꯍꯥꯇꯤꯗ ꯆꯠꯇꯣꯏꯕ
ꯌꯥꯝ ꯂꯥꯞꯄꯦꯅ ꯑꯗꯨꯅꯦ ꯕꯦꯡꯀꯤꯗꯤ ꯏꯝꯐꯥꯜꯗꯥ ꯇꯥꯕ꯭ꯔꯣ
ꯑꯗꯨꯝ ꯇꯥꯏꯌꯦ ꯕꯦꯡꯒꯤꯅꯦ ꯁꯤ ꯖꯤ ꯌꯦꯜꯒꯤꯅꯦ ꯀ ꯑꯦꯁ ꯑꯦꯁ ꯑꯦꯁ ꯁꯤꯒꯨꯝꯕꯗꯤ ꯑꯗꯨꯝ ꯇꯥꯏꯌꯦꯕ ꯑꯗ ꯑꯦꯁ ꯑꯦꯁ ꯁꯤꯒꯤ ꯈꯔ ꯑꯦ ꯑꯦꯁ ꯑꯣꯒꯨꯝꯕ ꯁꯤꯅꯤꯌꯔ ꯁꯦꯀ꯭ꯔꯦꯇꯔꯤꯌꯦꯠꯀꯨꯝꯕ ꯑꯦꯜ ꯗꯤ ꯗꯤ ꯑꯦꯁ ꯀꯆꯤꯡꯗꯤ ꯅ꯭ꯌꯨ ꯗꯦꯜꯂꯤ ꯅꯠꯇ꯭ꯔꯒ ꯃꯣꯏ ꯃꯣꯏ ꯍꯦꯠ ꯀ꯭ꯋꯥꯇꯔꯗꯨꯗ
ꯌꯥꯝ ꯂꯥꯞꯄꯦꯀꯣ ꯑꯩꯈꯣꯏꯒꯤꯗꯤ ꯑꯁ ꯄꯩꯁꯥ ꯌꯥꯝ ꯆꯪꯒꯅꯤ ꯑꯗꯨꯗꯤ ꯆꯠꯄꯗꯨꯗ ꯄꯩꯁꯥ ꯆꯪꯉꯅꯤ ꯊꯥꯕꯗꯨꯗ ꯎꯝ ꯊꯣꯛꯇ꯭ꯔꯗꯤ ꯄꯩꯁꯥ ꯃꯥꯡꯉꯤꯗ
ꯑꯗꯨ ꯑꯗꯨ ꯂꯩꯔꯤꯛ ꯄꯥꯕ ꯊꯂꯦꯗꯤ
ꯑꯗꯨꯅꯦ
ꯄꯩꯁꯥ ꯃꯥꯡꯕꯅꯦ
ꯍꯥꯏꯌꯦ ꯉꯁꯤ ꯏꯁꯤꯡꯁꯨ ꯂꯥꯛꯀꯅꯤ ꯍꯥꯏꯌꯦ
ꯑꯁ ꯇꯥꯂꯦꯀꯣ
ꯇꯂꯦ ꯄꯨꯡ ꯌꯥꯝꯅ ꯉꯟꯅ ꯂꯥꯛꯑꯗꯤ ꯐꯕ
ꯅꯦꯛꯁ ꯅꯦꯛꯁ ꯃꯟꯗꯗꯤ ꯁꯨꯃꯥꯏꯅ ꯍꯥꯏꯔꯨꯁꯤꯔ ꯔꯦꯟ ꯑꯣꯅꯔꯗꯨꯗ ꯇꯨꯂꯨ ꯆꯤꯡꯍꯜꯂꯣ ꯏꯁꯤꯡꯗꯨ ꯈꯔ ꯊꯦꯡꯅ ꯂꯥꯛꯑꯦ ꯑꯗꯨꯒ ꯊꯦꯡꯅ ꯂꯥꯛꯄ ꯀꯥꯟꯗ ꯃꯈꯀꯥꯗ ꯇꯨꯂꯨ ꯆꯤꯡꯕ ꯆꯁꯤꯡꯅ ꯆꯤꯡꯕ ꯀꯥꯟꯗ ꯑꯩꯈꯣꯏꯗꯗꯤ ꯏꯁꯤꯡꯗꯣ ꯑꯃꯨꯛꯀ ꯂꯥꯛꯇꯦ
ꯑꯗꯨꯝ ꯍꯥꯏ ꯍꯥꯏꯅꯔꯗꯤ ꯌꯥꯕ ꯂꯥꯒꯅꯤꯀꯣ
ꯎꯝ
ꯔꯦꯟ ꯃꯣꯏ ꯇꯂꯨꯗꯣ ꯃꯣꯏ ꯈꯛꯇ ꯁꯤꯖꯤꯟꯅꯩꯌꯦꯕꯀꯣ ꯑꯩꯈꯣꯏꯒꯤ ꯄꯤꯗ꯭ꯔꯦꯕ
ꯁꯤ ꯅꯥꯀꯟ ꯑꯃ ꯒꯤ ꯔꯦꯟꯗꯤ ꯇꯨꯂꯨ ꯄꯤꯕ ꯃꯜ ꯂꯦ
ꯎꯝ
ꯋꯥꯔꯛꯇ ꯀꯣ
ꯑꯩꯈꯣꯏꯅ ꯏꯁꯤꯡ ꯁꯣꯛꯄꯁꯦ ꯋꯥꯔꯦ ꯑꯗꯨ ꯄꯩꯁꯥꯁꯨ ꯌꯥꯝ ꯌꯥꯝ ꯂꯧꯋꯦꯕ ꯔꯦꯟꯒꯤꯗꯨꯗ ꯄꯩꯁꯥꯁꯨ ꯏꯁꯤꯡꯁꯨ ꯁꯣꯛꯏꯦ
ꯑꯗꯨ ꯑꯗꯥ ꯀꯩꯁꯨ ꯈꯥꯟꯅꯥ
ꯀꯣ ꯕꯥꯠꯔꯨꯝꯒꯥ ꯇꯣꯏꯂꯦꯠ ꯀꯩꯁꯦ ꯎꯝ
ꯇꯣꯏꯂꯦꯗ ꯏꯔꯕꯥꯗꯨ ꯌꯥꯝ ꯑꯟꯀꯝꯐꯔꯇꯦꯕꯜ ꯇꯋꯦ ꯑꯗꯨ
ꯑꯩꯈꯣꯏ ꯇꯣꯏꯂꯦꯠꯇ ꯑꯩꯈꯣꯏꯈꯛ ꯉꯥꯏꯔꯝꯃꯅꯤꯌꯦ ꯇꯣꯏꯂꯦꯠꯇ ꯏꯔꯨꯖꯕꯁꯦ ꯃꯤ ꯑꯇꯩꯗꯤ ꯃꯤ ꯑꯇꯩꯗꯤ ꯕꯥꯠꯔꯨꯝꯒ ꯐꯖ ꯐꯖꯅ ꯁꯦꯝꯃ ꯂꯩ ꯑꯩꯈꯣꯏꯗꯤ ꯇꯣꯏꯂꯦꯠꯇꯥ ꯍꯨꯝ
ꯃꯣꯏ ꯀꯝ ꯀꯥꯟꯗ ꯇꯣꯏꯂꯦꯠ ꯁꯦ ꯀꯃꯥꯏꯟ ꯁꯦꯝꯗꯣꯏꯔꯣ ꯅꯍꯥꯟ ꯑꯃꯔꯛ ꯇꯤ ꯍꯥꯏꯕꯅꯦ ꯎꯟꯇꯤ ꯕꯥꯠꯔꯨꯝ ꯁꯦꯝꯕꯤꯌꯣ ꯎꯟꯇꯤꯁꯨ ꯇꯣꯏꯂꯦꯠꯇ ꯏꯔꯨꯒꯅꯨ ꯍꯥꯏꯕꯅꯦꯀꯣ ꯑꯁꯦꯡꯕꯗꯤ ꯏꯊ ꯂꯩꯇ ꯏꯔꯨꯒꯅꯨ ꯍꯥꯏꯕꯅꯦ ꯑꯗꯨꯒꯤ
ꯑꯗꯨꯅꯦ ꯀꯃꯥꯏ ꯇꯧꯗꯣꯏꯕ ꯇꯣꯏꯂꯦꯠꯇ ꯏꯔꯨꯖ ꯏꯔꯨꯗ꯭ꯔꯗꯤ ꯑꯩꯈꯣꯏ ꯏꯔꯨꯕ ꯏꯔꯨꯐꯝ ꯂꯩꯇ꯭ꯔꯦ ꯃꯃꯥꯡꯗ ꯁꯤꯗ ꯏꯔꯨꯔꯣ ꯍꯥꯏꯔꯣ꯫ ꯕꯥꯠꯔꯨꯝꯗꯨꯒ ꯃꯤ ꯃꯄꯥꯟꯩꯨ ꯌꯦꯡꯔꯛꯄꯗ ꯂꯣꯏ ꯎꯔꯅꯤ꯫
ꯎꯝ꯫
ꯂꯝꯕꯤ ꯍꯥꯏꯔꫭ-ꯍꯥꯏꯔꫭ꯫
ꯕꯥꯠꯔꯨꯝ ꯃ ꯁꯦꯝꯕꯤꯌꯣ꯫ ꯅꯨꯡꯉꯥꯏꯕ ꯕꯥꯠꯔꯣ ꯑꯃ ꯗꯨꯗꯤ꯫ ꯃꯅꯝꯁꯨ ꯅꯝꯊꯤꯌꯦꯀꯣ ꯌꯨꯔꯤꯟ ꯃꯅꯝ꯫ ꯏꯔꯨꯕ ꯌꯥꯗꯦ ꯫
ꯎꯝ꯫
ꯁꯦꯝꯒꯦꯗꯤ ꯍꯥꯏꯕꯅꯦ ꯍꯧꯖꯤꯛꯐꯥꯎ ꯁꯦꯝꯕꯤꯗ꯫
ꯃꯤ ꯑꯃꯈꯛꯅ ꯍꯥꯏꯕꯗꯨꯕꯨ ꯃꯥꯁꯨ ꯌꯥꯝ ꯃꯔꯨ ꯑꯣꯏꯅ ꯂꯧꯗꯧ ꯃꯥꯟꯗꯦꯕ ꯍꯥꯏꯗꯤ ꯃꯤ ꯌꯥꯝ ꯌꯥꯝꯅ ꯂꯣꯏꯅ ꯄꯨꯟꯁꯤꯜꯂꯒ ꯍꯥꯏꯔꯗꯤꯀꯣ꯫ ꯃꯥꯁꯨ ꯂꯧꯕꯤꯒꯅꯤꯕ ꯑꯗꯨꯒ ꯃꯤ ꯑꯃꯈꯛ ꯉꯥꯏꯍꯥꯛ ꯍꯥꯏꯔꯗꯤ ꯎꯝ꯫ ꯌꯥꯔꫭꯏꯗꯧ ꯃꯥꯟꯗꯦ꯫ ꯀꯃꯥꯏꯅ ꯇꯧꯗꫭꯏꯅꯣ ꯈꯪꯉꯤ ꯁꯦꯝꯕꯗꯨꯕꯨ꯫ ꯃꯐꯝꯁꯨ ꯂꯩꯇ꯭ꯔꯦ ꯕꯥꯠꯔꯨꯝ ꯁꯦꯝꯅꯕ ꯃꯐꯝ ꯀꯥꯏꯗ ꯁꯦꯝꯗꯣꯏꯅꯣ꯫
ꯑꯦ ꯁꯤꯁꯦ ꯔꯦꯟꯁꯦ ꯂꯩꯅꯤꯡꯗꯦꯗ ꯂꯩꯅꯤꯡꯗ꯭ꯔꯦꯗ꯫
ꯒꯥꯔꯤ ꯃꯈꯣꯟ
ꯅꯣꯏꯗꯤ ꯈꯔ ꯐꯩ ꯒꯥꯔꯤ ꯃꯈꯣꯟ ꯇꯥꯕꯗꯨ ꯑꯈꯣꯏ ꯒꯥꯔꯤꯒ ꯇꯨꯃꯤꯟꯅꯕ ꯌꯥꯝ ꯃꯥꯜꯂꯕꯅꯦ꯫ ꯑꯁ ꯌꯥꯗ꯭ꯔꯦ ꯀꯩꯒꯤꯅꯣ ꯌꯥꯝ ꯁꯥꯔꯦꯗ꯫ ꯅꯣꯏꯁꯨ ꯇꯥꯕ꯭ꯔꯣ ꯒꯥꯔꯤ ꯃꯈꯣꯟꯗꯣ ꯗꯨꯗꯥ꯫ ꯌꯥꯝ ꯌꯥꯝ ꯀꯟ ꯌꯥꯝ ꯀꯟꯗꯤ ꯇꯥꯔꯝꯃꯣꯏꯀꯣ꯫
ꯎꯝ ꯇꯥꯗꯦ ꯇꯥꯌꯦ ꯑꯗꯨ ꯌꯥꯝ ꯀꯟꯅ ꯅꯣꯏꯒꯨꯝꯅꯗꯤ ꯇꯥꯗꯦꯕ ꯑꯗꯨꯑꫭꯏꯔꯁꯨ ꯕꯨꯂꯦꯠꯒꯨꯝꯕ
ꯀꯣ ꯕꯨꯂꯦꯠ ꯀꯨꯝꯕꯗꯨꯗꯤ ꯇꯨꯝꯂꯤꯉꯩꯗꯗꯤ ꯌꯥꯝꯅ ꯗꯤꯁꯇꯥꯔꯕ ꯑꯣꯏꯌꯦ꯫ ꯃꫭꯏꯖꯦ ꯒꯥꯔꯤ
ꯑꯁꯦꯡꯕ ꯍꯥꯏꯔꯗꯤ ꯅꯣꯏ ꯔꯦꯟꯁꯦ ꯃꯃꯟꯗꯤ ꯇꯥꯡꯉꯦꯀꯣ꯫
ꯑꯩꯈꯣꯏ ꯀꯣ꯫
ꯎꯝ꯫
ꯃꯃꯜꯗꯨꯒ ꯏꯁ ꯔꯨꯝ ꯌꯦꯡꯉꯒ ꯌꯥꯝ ꯄꯤꯛꯄꯅꯦ꯫ ꯃꯅꯤꯗꯨꯒ ꯃꯤꯒꯤ ꯃꯤ ꯑꯇꯩ ꯑꯥ ꯑꯩꯏ ꯊꯧꯔꯣꯟꯒꯨꯝꯕꯗꯗꯤ ꯇꯨ ꯄꯣꯏꯟ ꯐꯥꯏꯚ ꯌꯧꯋꯦ ꯑꯗꯨꯕꯨ ꯌꯨꯝꯗꯨꯗꯤ ꯈꯔ ꯌꯥꯝ ꯆꯥꯎꯋꯦ ꯑꯗꯨꯒ ꯏꯁꯤꯡꯁꯨ ꯐ꯭ꯔꯤꯗ ꯄꯤꯕꯅꯦ꯫ ꯁꯣꯛꯁꯨ ꯁꯣꯛꯍꯟꯗꯦ ꯇꯨꯂꯨꯗ ꯑꯗꯨꯝ ꯄꯤꯕꯅꯦ꯫ ꯃꯥꯏ ꯑꯁ ꯁꯤ ꯇꯥꯔꯨꯡꯅ ꯑꯗꯩ ꯀꯃꯥꯏ ꯀꯃꯥꯏꯅ ꯈꯣꯏ ꯂꯩꯔꯤꯅꯣ ꯈꯪꯗꯦ ꯑꯩꯈꯣꯏ ꯗꯗꯥ ꯑꯅꯤ꯫ ꯃꯣꯏꯅꯤꯁꯦ ꯀꯃꯥꯏꯅ ꯊꯤꯔꯤꯅꯣ ꯀꯃꯥꯏꯅ ꯐꯪꯉꯤꯅꯣ ꯈꯪꯗꯦ꯫
ꯑꯄꯨꯡꯖꯦꯡ
ꯈꯪꯖꯗ꯭ꯔꯦꯗ꯫ ꯕꯨꯡꯖꯦꯡꯅ ꯍꯥꯏꯕꯤꯕ ꯑꯩꯈꯣꯏ ꯗꯗꯥꯗ꯫
ꯎꯝ꯫
ꯑꯣꯏꯗꯦ ꯑꯕꫭ ꯃꯣꯏ ꯑꯕꯨꯡꯖꯦꯡꯒ ꯃꯣꯏ ꯈꯪꯅꯔꯒ ꯑꯥꯔ ꯕꯤ ꯁꯤ ꯁꯤꯗ ꯆꯠꯅꯤꯡꯕꯗꯣ꯫ ꯑꯗꯨꯒꯤ ꯑꫭꯏꯔꯝꯒꯅꯤ
ꯑꯗꯨꯒ ꯑꯃꯨꯛꯀ ꯔꯟꯖꯦꯟ ꯆꯨꯂꯨꯁꯤꯅ ꯑꯃꯨꯛ ꯅꯣꯡ ꯆꯨꯏꯅ ꯄꯨꯔꯛꯄ
ꯍꯤ ꯍꯤ